ꯍ ꯀꯗꯥꯏꯗ ꯀꯤꯔ
ꯑꯩꯁ ꯃꯅꯤꯄꯨꯔꯗꯒꯤꯅꯦ
ꯀꯔꯤ ꯂꯝꯗꯒꯤꯅꯣ
ꯂꯝꯁꯦ ꯇꯃꯦꯡꯂꯣꯡꯗ ꯑꯦꯛꯖ ꯄꯨꯗꯤ ꯍꯥꯏꯔꯔꯣꯏ
ꯑꯣ ꯑꯩꯁꯨ ꯇꯥꯃꯦꯡꯂꯣꯡꯗꯒꯤꯅꯦ
ꯅꯪꯁꯨ ꯇꯃꯦꯡꯂꯣꯡꯗꯒꯤꯔꯣ
ꯍꯣꯏ
ꯑꯣ ꯀꯗꯥꯏꯗ ꯂꯩꯕ꯭ꯔꯣ ꯅꯪꯗꯤ
ꯑꯩꯅꯁꯦ ꯀꯩꯅꯣ ꯆꯂꯣꯡ ꯂꯣꯝꯗ ꯂꯩꯕ
ꯑꯣ ꯑꯣ ꯅꯪꯒꯤ ꯃꯤꯡꯗꯤ
ꯍꯥꯏ꯭ꯔꯣꯏꯍꯦ ꯇꯨꯗꯤ
ꯅꯪ ꯔꯣꯡꯃꯩ ꯃꯥꯂꯦꯀꯣ
ꯑꯥ ꯃꯥꯅꯦ
ꯎꯝ ꯑꯗꯨꯁꯨ ꯈꯪꯌꯦꯕ ꯑꯩ
ꯅꯪ ꯅꯪ ꯅꯪ ꯉꯥꯡꯕꯗꯣ ꯅꯪ ꯃꯩꯇꯩ ꯂꯣꯟꯗꯣ
ꯑꯥ ꯑꯗꯣ ꯇꯃꯦꯡꯂꯣꯡꯗꯒꯤ ꯃꯤꯅꯤ ꯍꯥꯏꯔꯗꯤ ꯑꯌꯥꯝꯕꯗꯤ ꯔꯣꯡꯉꯩꯅꯤꯗꯅ
ꯍꯣꯏ ꯍꯣꯏ ꯀꯔꯤ ꯇꯧꯕ ꯍꯧꯖꯤꯛꯇꯤ
ꯀꯩꯁꯨ ꯇꯥꯎꯗꯦꯗ ꯁꯣꯝꯗꯤ ꯀꯗꯥꯏꯗꯒꯤ
ꯑꯩꯁꯨ ꯇꯃꯦꯡꯂꯣꯡꯗꯒꯤꯅꯤ
ꯑꯗꯣ ꯂꯝꯂꯩꯗꯅ
ꯇꯃꯦꯡꯂꯣꯡ ꯑꯁ ꯍꯥꯏꯔꯔꯣꯏꯗ
ꯏꯃꯩ
ꯍꯥꯏꯗꯣꯛꯑꯒ ꯍꯣꯔꯦꯟ ꯀꯔꯤ ꯀꯔꯤ ꯊꯣꯛꯑꯗꯤ ꯑꯩ ꯈꯣꯟꯊꯤ ꯆꯥꯔꯥꯅꯤꯅꯦ
ꯑꯥ
ꯀꯩ ꯇꯧꯕ꯭ꯔꯣ ꯍꯧꯖꯤꯛꯇꯤ
ꯑꯗꯣ ꯍꯧꯖꯤꯛꯇꯥ ꯂꯩꯕ꯭ꯔꯥ ꯅꯠꯇ꯭ꯔꯒ ꯇꯃꯦꯡꯂꯣꯡꯗ ꯂꯩꯕ꯭ꯔꯥ
ꯄꯨꯟꯅꯁꯨ ꯂꯩꯇꯦ ꯇꯃꯦꯡꯂꯣꯡ ꯃꯅꯤꯄꯨꯔꯒꯤ ꯃꯄꯥꯟꯗ ꯂꯩꯕꯅꯤ
ꯑꯣ ꯅꯨꯡꯉꯥꯏꯔꯝꯒꯅꯤꯅꯦ ꯑꯗꯨꯗꯤ
ꯅꯨꯡꯉꯥꯏꯉꯦ ꯍꯩꯒꯦꯔꯥ ꯅꯨꯡꯉꯥꯏꯇꯦ ꯍꯩꯒꯦꯔꯥ ꯈꯪꯗꯦꯗ ꯇꯧꯔꯤꯁꯦ
ꯎꯝ ꯄꯨꯔꯗꯗꯤ ꯏꯔꯥꯡ ꯌꯥꯝ ꯊꯣꯛꯑꯦꯗꯅ ꯑꯗꯨꯗꯒꯤ ꯂꯩꯕ ꯅꯣꯏꯗꯤ ꯈꯔ ꯅꯨꯡꯉꯥꯏꯒꯅꯤꯗꯅ
ꯍꯣꯏ ꯏꯁꯥꯕꯨꯗꯤ ꯅꯨꯡꯉꯥꯏꯌꯦ ꯑꯗꯣ ꯑꯩꯈꯣꯏ ꯏꯃꯨꯡꯒꯨꯝꯕ ꯂꯩ ꯏꯃꯨꯡ ꯏꯃꯨꯡꯒꯤ ꯃꯤ ꯈꯣꯏꯗꯤ ꯅꯨꯡꯉꯥꯏꯇꯦꯅ ꯑꯗꯨꯒ ꯑꯗꯨꯒꯤꯗꯨꯃꯛ ꯈꯜꯂꯒ ꯍꯣꯏ ꯑꯩꯒꯤ ꯊꯃꯣꯏꯗ ꯍꯥꯏꯇꯥꯔꯦ ꯍꯣꯏ ꯑꯩꯒꯤ ꯊꯝꯃꯣꯏꯁꯦ ꯅꯨꯡꯉꯥꯏꯇꯦꯅ ꯑꯗꯨꯒꯤ ꯏꯔꯥꯡꯗ ꯈꯜꯂꯒ
ꯑꯥ
ꯆꯥꯛꯐꯥꯎ ꯆꯥꯕ ꯉꯝꯃꯤꯅꯦ
ꯑꯗꯨꯃꯥꯏꯗꯤ ꯇꯧꯒꯥꯅꯨꯍꯦ
ꯅꯣꯏꯗꯤ ꯀꯔꯤꯝ ꯇꯧꯗꯕ꯭ꯔꯣ ꯃꯅꯤꯄꯨꯔꯗ ꯂꯩꯔꯒ ꯏꯔꯥꯡꯒꯨꯝꯕ ꯌꯥꯝ ꯀꯜꯂꯒ ꯑꯗꯨꯝ ꯅꯨꯡꯉꯥꯏꯔꯒ ꯂꯩꯔꯦ
ꯏꯁ ꯀꯔꯤ ꯅꯨꯡꯉꯥꯏꯕꯅꯣꯗ ꯅꯨꯡꯉꯥꯏꯇꯦꯗ
ꯍꯟꯗꯛꯇꯤ ꯈꯔ ꯏꯪꯕ ꯃꯥꯜꯂꯦꯀꯣ ꯁꯤ ꯏꯔꯥꯡꯅꯁꯦ
ꯎꯝ ꯈꯔ ꯏꯪꯉꯦ
ꯅꯪꯅ ꯀꯩꯅꯣ ꯂꯝꯕꯤꯗꯤ ꯊꯦꯡꯉꯦ ꯀꯔꯤꯅꯣꯅ ꯑꯗꯨꯝ ꯍꯥꯏꯗꯤ ꯍꯥꯏꯕꯅꯦ ꯎꯝ
ꯎꯝ ꯆꯠ ꯆꯦ ꯍꯁ ꯈꯪꯗꯦꯗ ꯄꯨꯟꯁꯤꯁꯦ
ꯎꯝ
ꯃꯅꯤꯄꯨꯔꯁꯦ ꯀꯔꯤ ꯇꯧꯒꯦꯔꯣ ꯈꯪꯗꯦ ꯏꯁꯣꯔꯒꯤ ꯈꯨꯠꯇ ꯂꯩꯗ
ꯑꯗꯨꯅꯦ
ꯈꯣꯏꯗꯤ ꯀꯔꯤ ꯇꯧꯕ ꯉꯝꯗꯦ ꯄ꯭ꯔꯖꯥ ꯌꯥꯝ ꯋꯥꯔꯒ ꯂꯩꯌꯦ
ꯑꯗꯨꯗꯤ ꯃꯤꯄꯨꯝ ꯈꯨꯗꯤꯡꯃꯛꯅꯤꯗ ꯋꯥꯕꯗꯨꯗꯤ ꯃꯥ ꯃꯥꯒꯤ ꯑꯋꯥꯕ ꯂꯣꯏ ꯂꯩꯕ ꯉꯥꯛꯇꯅꯦ
ꯍꯧꯖꯤꯛ ꯍꯧꯖꯤꯛꯇꯤ ꯀꯔꯤ ꯀꯔꯤ ꯇꯧꯕ ꯂꯩꯕ ꯅꯪꯗꯤ
ꯀꯁ ꯇꯧꯗꯗ ꯑꯗꯨꯝ ꯐ꯭ꯔꯤꯗ ꯂꯩ
ꯑꯁ ꯅꯣꯛꯅꯤꯡꯕ ꯌꯥꯝ ꯌꯥꯝ ꯅꯣꯛꯅꯤꯡꯉꯦ
ꯁ‌ꯦꯁ ꯀꯔꯤꯒꯤ ꯅꯣꯛꯅꯤꯡꯕ
ꯑꯩꯗꯤ ꯑꯁꯤꯒꯤꯁꯦ
ꯑꯥ
ꯑꯍꯥꯟꯕꯅꯤꯅ ꯀꯣ ꯑꯍꯥꯟꯕꯩꯅꯉꯣ ꯅꯉꯣꯠꯇꯣ ꯅꯉꯣꯟꯗ ꯇꯧꯕꯗꯣ ꯑꯍꯥꯟꯕꯅꯤꯅ ꯑꯗꯨꯒ ꯑꯁꯤꯒꯤꯁꯨ ꯑꯍꯥꯟꯕ ꯂꯣꯏꯅ ꯑꯍꯥꯟꯕ
ꯑꯣ ꯑꯩꯁꯨ ꯑꯅꯤꯁꯨꯕꯥ
ꯑꯩꯁꯨ ꯍꯧꯖꯤꯛ ꯅꯪꯅ ꯑꯅꯤꯅꯦ
ꯑ‌ꯣ
ꯑꯩꯒꯤꯗꯤ ꯈꯪꯗꯦ ꯑꯩꯒꯤ ꯏꯃꯥꯟꯅꯕ ꯑꯃ ꯃꯥꯅꯗꯤ ꯐꯣꯟ ꯇꯧ ꯍꯥꯏꯕ
ꯑꯣ
ꯑꯗꯨꯒ ꯃꯥꯅ ꯑꯃ ꯅꯪꯅꯥ ꯑꯅꯤ ꯁꯨꯔꯦ ꯑꯗꯨꯒ ꯃꯉꯥ ꯁꯨꯒꯗꯕ ꯀꯣ
ꯑꯗꯨꯗꯤ ꯃꯅꯥꯏꯅꯥ
ꯑꯗꯣ ꯑꯁꯤꯁꯦ ꯁꯦꯡꯗꯤ ꯁꯦꯡꯉꯦꯀꯣ
ꯁꯨ ꯈꯪꯗꯦ
ꯊꯁꯨ ꯇꯧꯕꯁ‌ꯦ
ꯎꯝ
ꯌꯥꯖꯥꯠꯖꯍꯥꯠꯅꯦ
ꯑꯥ ꯑꯗꯣ ꯑꯥ ꯑꯃ ꯚꯤꯗꯤꯑꯣ ꯀꯣꯜ ꯇꯧꯕꯒꯤꯁꯨ ꯂꯩꯕꯅꯤꯀꯣ ꯑꯗꯨꯗꯤ ꯈꯪꯕ꯭ꯔꯥ
ꯈꯪꯗꯦ ꯑꯍꯥꯟꯕꯅꯤꯗꯥ ꯕꯤꯗꯤꯌ‌‌ꯣ ꯀꯣꯜꯒꯖꯝꯕꯥ ꯏꯁ ꯀꯗꯥꯏꯗꯒꯤ
ꯎꯝ
ꯕꯤꯗꯤꯑꯣ ꯀꯣꯜ ꯇꯧꯔꯗꯤ ꯁꯤꯀꯅꯤ ꯍ‌ꯦ
ꯑꯥꯎꯗꯤꯌ‌ꯧ ꯐꯥꯎ ꯈꯔ ꯀꯥꯏꯕ ꯑꯃ ꯇꯧꯔꯒ
ꯑꯣꯒꯤꯌꯣꯗꯤ ꯁꯛ ꯁꯛ ꯎꯅꯗꯕꯅꯤꯅ ꯈꯔ ꯐꯩꯗꯅ
ꯎꯝ
ꯀꯥꯏꯅꯤꯉꯥꯏ ꯂꯥꯏꯇꯦꯗ
ꯕꯤꯗꯤꯑꯣꯗꯤ ꯑꯩꯁ ꯀꯗꯥꯏꯒꯦ ꯌꯥꯝ ꯋꯥꯅꯤ
ꯅ‌ꯣꯡ ꯆꯨꯒꯗ‌ꯣꯔꯦꯍ‌ꯦ
ꯃꯅꯤꯄꯨꯔꯁꯦ ꯍꯟꯗꯛ ꯅꯣꯡ ꯌꯥꯝ ꯆꯨꯕ ꯃꯥꯜꯂꯦꯀꯣ ꯄꯣꯔꯣꯟ ꯃꯅꯤ
ꯅꯣꯡ ꯌꯥꯝ ꯆꯤꯡꯉꯦ ꯑꯗꯨꯒ ꯇꯨꯔꯦꯜꯁꯨ ꯂꯣꯏ ꯆꯥꯎꯔꯦ
ꯑ‌ꯣ ꯃꯅꯤꯄꯨꯔꯒꯤ ꯋꯦꯗꯥꯔꯗꯨꯣ ꯌꯥꯝ ꯄꯥꯝꯃꯦ
ꯀꯔꯤꯒꯤꯅꯣ ꯌꯥꯝ ꯅꯣꯡ ꯆꯨꯄꯟꯗꯒꯤ ꯂꯩꯕ ꯅꯨꯡꯉꯥꯏꯇꯕꯅꯦ ꯐꯤꯐꯥꯎ ꯇꯄ ꯌꯥꯗ꯭ꯔꯦ ꯀꯪ ꯈꯟꯗ꯭ꯔꯦ ꯑꯗꯨꯀꯥꯟꯗꯤ ꯃꯥꯏꯁꯨ ꯔꯤꯒꯨꯂꯔ ꯇꯧꯗꯕꯅꯤꯅꯀꯣ
ꯑꯈꯣꯏ ꯁꯤ ꯃꯄꯥꯟꯗꯗꯤ ꯌꯥꯝ ꯁꯥꯃꯟꯕꯒꯤꯦꯀꯣꯕ ꯂꯩꯕ ꯅꯨꯡꯉꯥꯏꯇꯕ ꯇꯨꯝꯕ ꯐꯥꯎ ꯌꯥꯝ ꯋꯥꯕꯅꯤ
ꯑꯣ
ꯍꯨꯃꯥꯡ ꯑꯗꯨꯝ ꯊꯣꯛꯄꯅꯦꯕ ꯃꯅꯤꯄꯨꯔꯒꯤ ꯋꯦꯗꯔꯗꯤ ꯌꯥꯝ ꯅꯨꯡꯉꯥꯏꯒ ꯅꯣꯔꯠ ꯏꯁ ꯏꯟꯗꯤꯌꯥ
ꯏꯟꯗꯤꯌꯥꯗ ꯅꯣꯔꯠ ꯏꯁꯅ ꯇꯣꯞꯅꯦ ꯋꯦꯗꯔꯗꯨꯗꯤꯀꯣ
ꯎꯝ ꯑꯗꯨꯗꯤ ꯑꯗꯨꯝ ꯍꯥꯏꯕꯁꯨ ꯌꯥꯏ ꯑꯗꯣ ꯕꯦꯡꯒꯂꯣꯔ ꯍꯕꯗꯗꯤ ꯈꯔ ꯏꯪꯉꯦꯗꯅ
ꯍꯣꯏ ꯕꯦꯡꯒꯂꯣꯔꯗꯗꯤ ꯈꯔ ꯏꯪ ꯑꯩꯗꯤ ꯏ ꯆ ꯇꯔꯦꯗ ꯦꯜꯅꯍꯔꯦ
ꯎꯝ
ꯕꯦꯡꯒ꯭ꯂꯣꯔ ꯈꯔ ꯏꯪꯉꯦ ꯍꯥꯏꯌꯦꯦ ꯑꯇꯣꯞꯄꯗꯤ ꯁꯥꯎꯠ ꯁꯥꯎꯠꯇꯗꯤ ꯑ ꯇꯣꯞꯄꯗꯤꯗꯣ ꯏꯁꯥꯕ ꯃꯥꯂꯦ
ꯀꯌꯥꯝ ꯀꯨꯏꯔꯦ ꯃ ꯄꯥꯂꯝꯗ ꯂꯩꯕꯕꯗꯣ
ꯍꯥꯥ
ꯇꯦꯟꯗ ꯂꯩꯕꯗꯣ
ꯀ ꯑꯅꯤ ꯑꯩ ꯀꯥꯛꯄꯅꯤꯗ
ꯑꯣꯏꯔꯗꯅ ꯑꯗꯨꯗꯦ
ꯃꯦ ꯇꯃꯦꯡꯂꯣꯡ ꯀꯔꯣꯝꯗꯅꯣ ꯀꯩ ꯂꯝꯗꯗꯒꯤꯅꯣ ꯎꯝ ꯍꯥꯏꯗꯤ ꯑꯦꯛꯖꯦꯛ ꯑꯦꯛꯖꯦꯛ ꯍꯥꯏꯗ꯭ꯔꯁꯨ ꯑꯦꯛꯖꯦꯛ ꯍꯥꯏ ꯇꯔꯁꯨ ꯑꯦꯔꯤꯌꯥꯗꯣ ꯍꯥꯏꯌꯅꯦ
ꯑ ꯀꯁꯥꯏꯁꯥꯏꯇ
ꯑꯣ ꯁꯣꯝꯁꯦ ꯂꯦꯡꯉꯩꯔꯣ
ꯅꯃꯥꯏ ꯅꯠꯇꯦ ꯔꯣꯃꯥꯏꯅꯦ
ꯇꯃꯥꯏꯩꯒꯤ ꯔꯣꯝꯗ
ꯑ ꯇꯃꯥꯏꯁꯥꯏꯇ ꯇꯃ ꯑꯩꯒ ꯋꯥꯕꯕꯤꯤꯗ
ꯄꯂꯪ
ꯑꯥ
ꯑꯁꯣꯝꯗꯁꯨ ꯑꯩꯒꯤ ꯃꯔꯨꯞ ꯌꯥꯝ ꯂꯩꯌꯨꯅꯤ ꯃꯣꯗꯤꯀꯥꯏ ꯃꯣꯗꯤꯀꯥꯏ ꯈꯪꯕ꯭ꯔꯣ
ꯈꯪꯉꯦ
ꯃꯣꯗꯤꯤꯀꯥꯏ ꯂꯩꯌꯦ ꯃꯣꯗꯤꯤꯀꯥꯏꯗꯤ ꯑꯩꯉꯣꯟꯗꯒꯤꯗꯤ ꯄꯨꯔꯥ ꯁꯤꯅꯤꯌꯥꯔꯅꯤꯗ ꯃꯥꯅꯕꯤ
ꯑꯣꯝ
ꯑꯗꯨꯒ ꯄꯥꯎꯅꯤꯡ ꯄꯥꯎꯅꯤꯡ ꯅꯨꯡ ꯈꯪꯕ꯭ꯔꯥ
ꯑꯥ ꯍꯦ
ꯃꯆ ꯁꯣ
ꯑꯥ
ꯑꯗꯨꯒ ꯂꯝꯁꯤꯟ ꯃꯥꯏ ꯊꯪꯕ
ꯎ ꯅꯨꯇꯤꯔꯥ ꯑꯗꯨ ꯄꯔꯣ
ꯂꯟꯁꯤꯟꯃꯩ ꯅꯨꯄꯥꯅꯦ
ꯑꯣ ꯑꯣ ꯑꯣ ꯑꯣꯪꯈꯒꯦ ꯍꯣꯏ
ꯑꯩꯈꯣꯏ ꯑꯩ ꯀ꯭ꯂꯥꯁꯃꯦꯠ ꯈꯣꯏꯅꯤꯗ ꯃꯣꯏꯗꯣ ꯍꯥꯏꯗꯤ ꯊ ꯁꯊ ꯁꯣꯡ ꯑꯩ ꯀ꯭ꯂꯥꯁꯃꯦꯠꯅꯦ ꯄꯣꯔꯅꯤ ꯀ ꯀ꯭ꯂꯥꯁ ꯐꯥꯎꯅ ꯍꯗ ꯑꯩ ꯍꯥꯏ ꯁ꯭ꯀꯨꯜ ꯀꯥꯔꯤꯀꯥꯟꯗ ꯌꯥꯝ ꯐꯖꯅ ꯇꯤꯡꯅꯑꯕꯅꯦ ꯑꯩꯈꯣꯏꯁꯦ
ꯑꯣ ꯅꯪꯁꯨ ꯄ꯭ꯔꯤꯇꯤꯂꯦꯟꯗꯒꯤ ꯍꯧꯕ꯭ꯔꯥ
ꯈꯪꯗꯦ ꯄ꯭ꯔꯤꯗꯤꯤꯂꯦꯟꯗꯨ ꯀꯥꯕ ꯑꯩꯔꯣ
ꯑꯥ
ꯑꯩꯗꯤ ꯇꯃꯦꯡꯂꯣꯡꯗ ꯅꯥꯖꯔꯤ ꯑꯦ ꯕꯤ ꯁ꯭ꯋꯥꯏꯗ ꯗꯨꯃꯣꯁꯀꯣꯗ ꯀꯥꯏ ꯑꯗꯨꯒ ꯈꯨꯟꯗ ꯑꯃꯨꯛ ꯀꯥꯏ ꯑꯗꯨꯒ ꯑꯃꯨꯛꯀ ꯀꯩꯅꯣ ꯅꯣꯅꯦ ꯇꯦꯟꯃꯤꯀꯔ ꯍꯥꯏꯗꯣ ꯈꯪꯕ꯭ꯔꯥ
ꯑꯥ ꯑꯥ
ꯑꯣꯝ ꯁꯂꯣꯝꯗ ꯑꯗꯨꯔꯣꯝꯗ ꯀꯥꯕꯅꯦ ꯀ꯭ꯂꯥꯁ ꯇꯦꯟ ꯐꯥꯎ ꯑꯗꯨꯒ ꯂꯣꯏꯁꯤꯜꯂꯒ ꯇꯃꯦꯡꯂꯣꯡꯗ ꯑꯃꯨꯛ ꯇ꯭ꯔꯤꯅꯤꯇꯤꯗ ꯏꯂꯚꯦꯟ ꯇꯨꯋꯦꯜꯐ ꯑꯗꯨꯝ ꯀꯥꯏꯑꯦ ꯑꯗꯨꯒ ꯃꯊꯪ ꯀꯣꯂꯦꯖꯇ ꯃꯔꯥꯝꯅ ꯑꯗꯨꯝ ꯆꯠꯂꯦ ꯇ ꯂ ꯆꯜ ꯂꯦ
ꯎꯝ
ꯅꯪꯗꯦ
ꯑꯩꯅ ꯇ꯭ꯔꯤꯅꯤꯇꯤꯗ ꯀ꯭ꯂꯥꯁ ꯇꯦꯟ ꯐꯥꯎ ꯀꯥꯕ ꯑꯗꯨ ꯋꯥꯠꯂꯦꯕꯦ ꯆꯣꯝꯅ ꯏꯝꯐꯥꯜꯗ ꯆ ꯄ ꯆꯨꯒ ꯑ ꯄ ꯆꯨꯒ ꯄꯦꯆ ꯃꯅꯥꯏ
ꯑꯣ ꯋꯥꯁꯇꯦꯟ ꯑꯗꯨꯗꯤ ꯈꯪꯅꯔꯣꯏ ꯑꯩꯈꯣꯏ ꯏꯂꯚꯦꯟ ꯇꯨꯋꯦꯜꯞꯗꯤ ꯀꯥꯗꯤꯀꯣ ꯅꯪ
ꯑ ꯃ ꯆꯣ ꯁꯤꯤꯀꯥꯗꯦ
ꯑꯣ
ꯏꯝꯐꯥꯜꯗ ꯑꯃꯨꯛ ꯀꯥꯕ ꯏꯝꯐꯥꯜꯗ
ꯑꯣ ꯑꯠꯆꯥ ꯑꯠꯆꯥ ꯗꯤꯒ꯭ꯔꯤ ꯏꯦ
ꯑꯗꯨꯅ ꯑꯗꯨꯁꯨ ꯏꯝꯐꯥꯜꯗ
ꯍꯁ ꯆ ꯂꯣꯏꯁꯤꯜꯂꯨꯕꯣ ꯍꯟꯗꯛꯇꯤ ꯂꯣꯏꯁꯤꯜꯂꯨ ꯃꯥꯜꯂꯦꯀꯣ ꯑꯩꯈꯣꯏ ꯕꯦꯒꯁꯨ ꯆꯞ ꯃꯥꯟꯅꯔꯗꯤ
ꯑꯁꯂꯦ ꯂꯥꯁꯥꯁ ꯂꯥꯁꯥꯁ ꯏꯌꯥꯔꯅ ꯇ꯭ꯋꯦꯟꯇꯤ ꯐꯣꯔꯦ
ꯑꯣ ꯆꯞ ꯃꯥꯟꯅꯌꯦ ꯑꯗꯨꯗꯤ ꯑꯁꯤꯒꯤꯁꯦ
ꯑꯥ